ꯍꯦꯜꯂꯣ
ꯑꯣ ꯆꯠꯂꯦ ꯆꯠꯂꯦ ꯇꯥꯔꯦ ꯇꯥꯔꯦ
ꯑꯣ ꯍꯧꯖꯤꯛ ꯅꯪ ꯇꯧꯔꯛꯑꯣ ꯍꯥꯏꯕꯗꯣ ꯍꯧꯖꯤꯛ ꯇꯧꯔꯛꯄꯅꯦꯕꯀꯣ
ꯎꯝ ꯍꯣꯏ ꯍꯣꯏ ꯍꯣꯏ
ꯅꯪꯗꯤ ꯔꯤꯡ ꯆꯥꯠꯂꯦꯕ ꯑꯗꯣ ꯍꯧꯖꯤꯛꯀꯤ ꯄ꯭ꯔꯣꯁꯦꯁꯇꯣ ꯌꯥꯒꯗ꯭ꯔꯣ ꯕ꯭ꯔꯥꯗꯔ
ꯌꯥꯒꯅꯤ ꯌꯥꯒꯅꯤ ꯑꯩꯈꯣꯏꯁꯨ ꯑꯗꯨꯃꯥꯏꯅ ꯇꯧꯔꯛꯄꯅꯦꯕ
ꯎꯝ
ꯑꯗꯨꯃꯥꯏꯅ ꯊꯣꯛꯑꯦ
ꯎꯝ ꯈꯪꯗꯕꯒꯤ ꯍꯪꯕꯅꯤꯀꯣ ꯕ꯭ꯔꯥꯗꯔ ꯀꯣ
ꯎꯝ ꯀꯥꯏꯗꯦ ꯀꯥꯏꯗꯦ ꯀꯥꯏꯗꯦ ꯍꯦꯍꯦ ꯎꯝ
ꯕ꯭ꯔꯗꯔꯗꯤ ꯀꯥꯏꯗꯩꯅꯣ ꯍꯧꯖꯤꯛ ꯑꯗꯨꯝ ꯀꯣꯜ ꯇꯧꯕꯁꯤ ꯌꯕ꯭ꯔꯣ ꯑꯗꯨꯝ
ꯎꯝ ꯌꯥꯏ ꯍꯣꯏ ꯎꯝ ꯑꯗꯣ ꯀꯩꯅꯣ ꯉꯥꯡꯗꯕꯤꯗ ꯇꯧꯋꯣꯕ
ꯍꯣꯏ ꯉꯁꯥꯏ ꯍꯥꯏꯕꯗꯨꯗꯤ ꯈꯪꯈ꯭ꯔꯦꯕꯀꯣ ꯅꯪ ꯉꯁꯥꯏ ꯁꯖꯦꯁ ꯄꯤꯕꯗꯣꯀꯣ ꯉꯁꯥꯏ ꯁꯖꯦꯁ ꯄꯤꯔꯛꯄꯗꯣ ꯕ꯭ꯔꯣ ꯑꯣꯏꯔꯝꯒꯅꯤꯕꯀꯣ
ꯃꯥꯅꯦ ꯃꯥꯅꯦ ꯑꯩꯅꯦ ꯑꯩꯅꯦ ꯍꯦꯍꯦꯍꯦ
ꯎꯝ ꯑꯗꯨꯗꯤ ꯒꯤꯌꯥꯟ ꯇꯥꯔꯦꯕꯀꯣ
ꯎꯝ ꯎꯝ
ꯑꯗꯣ ꯍꯧꯖꯤꯛ ꯑꯁꯤ ꯑꯁꯤ ꯇꯧꯔꯁꯦ꯫
ꯎꯝ
ꯀꯝꯄ꯭ꯂꯤꯠ ꯐꯥꯏꯞ ꯄꯤꯔꯤꯗꯣ
ꯑꯥꯎ
ꯃꯣꯏꯒꯤ ꯇꯥꯛꯁꯇꯣ ꯐꯥꯏꯞ ꯄꯤꯔꯤꯗꯣ ꯍꯧꯖꯤꯛ ꯑꯩ ꯇꯧꯔꯤꯁꯦ ꯑꯃꯗꯤ ꯂꯣꯏꯔꯅꯤꯕꯀꯣ꯫ ꯑꯁꯤ ꯇꯦꯟ ꯃꯤꯅꯤꯠꯁꯦ ꯑꯁꯤ ꯏꯁꯄꯦꯟ ꯇꯧꯔꯗꯤꯀꯣ
ꯎꯝ ꯍꯜꯂꯣ
ꯑꯗꯨꯛ ꯑꯣ ꯇꯥꯕ꯭ꯔꯣ?
ꯑꯣ ꯇꯔꯦ ꯇꯔꯦ ꯍꯥꯏꯌꯣ ꯑꯃꯨꯛꯀ꯫
ꯑꯥ ꯍꯧꯖꯤꯛ ꯑꯩ꯫ ꯑꯩꯒꯤ ꯇꯥꯛꯁꯦ ꯍꯧꯖꯤꯛ ꯐꯥꯏꯞ ꯄꯤꯔꯦꯕꯀꯣ ꯕ꯭ꯔꯥꯗꯔ ꯀꯣ ꯑꯁꯤ ꯍꯪꯕ ꯌꯥꯏꯀꯣ ꯑꯁꯤꯗꯀꯣ꯫
ꯍꯣꯔꯦꯟ ꯁꯥꯟꯅꯁꯦꯗꯨ ꯍꯣꯔꯦꯟ ꯁꯥꯟꯅꯁꯦ ꯑꯗꯨꯒꯨꯝꯕ ꯋꯥꯔꯤꯗꯣ꯫ ꯍꯥ ꯍꯥ ꯍꯥ ꯍꯥ ꯍꯧꯖꯤꯛ ꯍꯧꯖꯤꯛꯇꯤ ꯈꯔ ꯅꯨꯡꯉꯥꯏꯇꯕ ꯑꯗꯨꯒꯨꯝꯕ ꯋꯥꯔꯤꯗꯣ ꯍꯧꯖꯤꯛꯇꯤ ꯑꯦ ꯆꯝꯅꯒꯤ ꯋꯥꯔꯤ ꯁꯥꯟꯅꯁꯤꯗ꯫
ꯎꯝ ꯕ꯭ꯔꯣꯗꯤ ꯀꯥꯏꯗꯩꯅꯣ꯫
ꯑꯩꯁꯦ ꯇꯝꯄꯥꯛꯇꯒꯤꯅꯤꯗ꯫
ꯇꯝꯄꯥꯛ ꯀꯥꯏꯗ ꯑꯣꯏꯒꯦ ꯑꯩꯁꯨ ꯂꯣꯏꯅꯗꯤ ꯑꯦꯛꯁꯄ꯭ꯔꯦꯁꯇꯤ ꯑꯣꯏꯕꯅꯦ꯫ ꯂꯩꯀꯥꯏꯗꯣ ꯈꯪꯕ ꯌꯥꯕ꯭ꯔꯣ ꯍꯥꯏꯕꯅꯤꯗ꯫
ꯂꯩꯀꯥꯏꯗꯤ ꯈꯔ ꯍꯥꯏꯗꯣꯛꯄ ꯌꯥꯗ꯭ꯔꯦ ꯌꯥꯗꯕꯅꯦ ꯍꯣꯏ ꯑꯥ
ꯑꯁ ꯕꯔꯥ ꯑꯣꯏꯔꯦꯀꯣ ꯃꯣꯏꯁꯤꯀꯣ꯫
ꯎꯝ ꯑꯗꯨꯒꯤꯅꯤꯗ꯫
ꯑꯗꯨꯒꯤ ꯑꯦꯛꯁꯄꯔꯤꯌꯦꯟꯁꯇꯣ ꯑꯩꯁꯨ ꯑꯩ ꯑꯩꯁꯨ ꯅ꯭ꯌꯨꯂꯤ ꯑꯣꯏꯕꯅꯤꯅꯀꯣ꯫
ꯑꯣ ꯍꯣꯏ ꯐꯣꯏ ꯎꯝ ꯀꯌꯥꯗꯤ ꯀꯣꯜ ꯇꯧꯈ꯭ꯔ ꯎ ꯀꯌꯥꯗꯤ ꯇꯧꯈ꯭ꯔꯕ ꯅꯪ꯫
ꯍꯥꯥ
ꯀꯌꯥꯗꯤ ꯇꯧꯈ꯭ꯔꯕ ꯅꯪ꯫
ꯑꯩꯔꯣ꯫
ꯑꯥꯎ
ꯒ꯭ꯌꯥꯟ ꯇꯥꯗꯦꯍꯦ
ꯅꯠꯇꯦꯗ ꯑꯩ ꯍꯥꯏꯕꯗꯤ ꯀꯩꯅꯣꯅꯤꯅ ꯀꯣꯜ ꯇꯧꯕꯗꯣ
ꯑ ꯑꯣ ꯑꯣ ꯑꯁꯤꯅ ꯐꯥꯔꯁꯅꯦ ꯕ꯭ꯔꯥꯗꯔ꯫
ꯑꯆꯥꯆꯥꯆꯥ
ꯑꯁꯤꯅ ꯐꯥꯔꯁ ꯑꯣꯏꯕꯒꯤ ꯒ꯭ꯌꯥꯟ ꯇꯥꯗꯕꯒꯤ ꯅꯪꯉꯣꯟꯗ ꯑꯃꯨꯛ ꯇꯧꯔ ꯏꯅꯤ ꯀꯩꯅꯣ꯫
ꯎꯝ ꯐꯔꯗꯤ ꯉꯁꯥꯏ ꯌꯥꯗꯕꯗꯣ
ꯎꯝ ꯎꯝ
ꯑꯩ ꯍꯣꯔꯦꯟ ꯋꯥꯔꯁꯤꯞ ꯂꯣꯏꯔꯒ ꯄꯨꯂꯞ ꯍꯥꯏꯔꯛꯀꯦꯕꯀꯣ
ꯎꯝ ꯎꯝ
ꯍꯧꯖꯤꯛꯀꯤ ꯑꯣꯏꯅꯗꯤ ꯑꯝ ꯄꯣꯏꯟ ꯀꯩꯅꯣꯁꯨ ꯃꯥꯡꯁꯨ ꯃꯥꯡꯗ꯭ꯔꯅꯤꯉꯥꯏ ꯑꯗꯨꯝ ꯋꯥꯔꯤ ꯁꯤ ꯇꯧꯕꯅꯦꯗ꯫
ꯎꯝ ꯑꯗꯨꯒꯤꯅꯦ ꯍꯧꯖꯤꯛ ꯍꯧꯖꯤꯛꯀꯤꯁꯨ ꯃꯣꯏ ꯀꯥꯎꯟ ꯇꯧꯔꯣꯏꯗ꯭ꯔꯣ ꯊꯥꯔꯤꯁꯦ
ꯀꯥꯎꯟ ꯇꯧꯕꯅꯦ ꯑꯗꯨꯒꯤꯅꯦ
ꯎꯝ ꯑꯗꯨꯒꯤ ꯑꯣꯏꯕꯅꯤꯅ ꯃꯣꯏꯅ ꯀꯛꯊꯠꯇ꯭ꯔꯤ ꯐꯥꯎꯗꯤ ꯑꯗꯨꯝ ꯁꯥꯟꯅꯕ ꯌꯥꯒꯗ꯭ꯔꯣ
ꯑꯣ ꯌꯥꯏ ꯍꯣꯏ ꯍꯣꯏ ꯌꯥꯏ ꯌꯥꯏ ꯌꯥꯏ ꯀꯛꯊꯠꯇ꯭ꯔꯤ ꯐꯥꯎꯗꯤ ꯗꯨꯝ ꯁꯥꯅꯁꯤꯗ
ꯇꯦꯟ ꯃꯤꯅꯤꯠꯁꯇꯤ ꯄꯤꯔꯦꯕꯀꯣ
ꯇꯦꯟ ꯇ꯭ꯋꯦꯜꯐ ꯃꯤꯅꯤꯠꯁ ꯄꯤꯒꯅꯤ ꯍꯜꯂꯣ
ꯑꯣ ꯑꯣ ꯇꯥꯢꯌ‌ꯦ ꯕ꯭ꯔꯣ
ꯎꯝ ꯎꯝ ꯃꯤꯅꯤꯠꯇꯣ ꯑ ꯈꯔ ꯌꯥꯝ ꯄꯤꯒꯅꯤ ꯃꯣꯏꯅ
ꯎꯝ ꯎꯝ
ꯎꯝ
ꯕ꯭ꯔꯣꯗꯤ ꯀꯥꯏ ꯀꯥꯏ ꯀꯥꯢꯗꯒꯤꯅꯣ ꯇ꯭ꯔꯥꯏꯞꯇꯤ ꯀꯩ ꯇ꯭ꯔꯥꯏꯞꯅꯣ
ꯑꯩꯗꯤ ꯑꯥꯔꯅꯦ
ꯍꯥꯥ
ꯑꯩꯗꯤ ꯑꯩꯗꯤ ꯑꯩꯒꯤ ꯇ꯭ꯔꯥꯏꯞꯇꯥ ꯑꯥꯔꯅꯦꯕ ꯑꯥꯔꯅꯦꯕ ꯒ꯭ꯌꯥꯟ ꯇꯥꯕ꯭ꯔ‌ꯣ ꯑꯃꯐꯥꯎ ꯌꯥꯗꯕꯅꯦꯗ
ꯑꯍ ꯍꯣꯍꯣ ꯑꯁ ꯑꯗꯨꯅꯤꯅꯦ ꯑꯩꯅ ꯈꯪꯅꯤꯡꯉꯤꯁꯤꯀꯣ ꯑꯦꯛꯁꯄꯔꯤꯌꯦꯟꯁꯇꯣ
ꯎꯝ ꯑꯗꯨꯒꯤꯅꯦꯗ ꯑꯁꯥ ꯁꯥ ꯁ‌ꯣꯔꯠ ꯀꯠ ꯇꯒꯨꯝꯅꯗꯀꯣ ꯑꯩ ꯑꯩ ꯗꯤ ꯑꯥꯔꯅꯦ ꯅꯪꯗꯤ ꯀꯔꯤ ꯑꯣꯏꯕ꯭ꯔꯥ ꯍꯥꯏꯅꯀꯣ
ꯅꯪ ꯑꯥꯔ ꯑꯣꯏꯔꯗꯤ ꯑꯩꯁꯨ ꯑꯥꯔ ꯑꯣ ꯑꯣꯏꯒꯅꯤ ꯀꯩꯅꯣ
ꯍꯣꯏ ꯍꯣꯏ ꯆꯨꯝꯃꯦ ꯆꯨꯝꯃꯦ
ꯎꯝ ꯍꯦꯍꯦ
ꯈꯔꯅ ꯑꯦꯜ ꯂꯩꯕ ꯂꯩꯌꯦ ꯈꯔꯅ ꯑꯦꯝ ꯂꯩꯕ ꯂꯩꯌꯦ ꯈꯔꯅ ꯁꯤ ꯑꯣꯏꯕ ꯂꯩꯌꯦ
ꯎꯝ ꯂꯩꯀꯥꯏ ꯂꯩꯀꯥꯏ ꯃꯤꯡꯁꯨ ꯌꯥꯗꯕ꯭ꯔꯣ
ꯌꯣ ꯌꯥꯗꯕ
ꯑꯁ ꯑꯗꯨꯗꯤ ꯄꯨꯔꯥ ꯕꯦꯔꯥ ꯑꯣꯏ
ꯎꯝ ꯑꯥ ꯁꯤ ꯀꯣꯜꯗꯤ ꯑꯗꯨꯝ ꯆꯥꯠ ꯑꯥ ꯑꯁꯤ ꯑꯁꯤ ꯀꯣꯜꯗꯤ ꯑꯗꯨꯝ ꯆꯥꯠꯈ꯭ꯔꯁꯅꯨ ꯑꯗꯨꯝ ꯉꯥꯡꯈ꯭ꯔꯣꯗ ꯐꯔꯛ ꯇꯥꯔꯦꯕꯀꯣ
ꯎꯝ ꯎꯝ ꯑꯗꯨꯕꯨ ꯑꯦꯛꯁꯄꯤꯔꯤꯌꯦꯟꯁꯇꯣ ꯈꯔ ꯈꯪꯅꯤꯡꯕ ꯀꯣ ꯕ꯭ꯔꯣꯀꯣ ꯎꯝ
ꯑꯍꯥ ꯍꯥꯝ ꯀꯩꯗꯧꯔꯒ ꯂꯩꯕ꯭ꯔꯣ
ꯑꯩ ꯑꯁ ꯂꯥꯝꯕꯤ ꯆꯥꯠꯂꯒ ꯂꯩꯔꯦꯅꯦ ꯅꯨꯡꯗꯥꯡꯗ ꯕ‌ꯦꯔꯥꯒꯤ ꯂꯥꯝꯕꯤꯗ ꯆꯥꯠꯂꯒ ꯂꯩꯔꯦ ꯏꯔꯥꯡ ꯀꯥꯟꯕꯒ
ꯎꯝ ꯆꯤꯡꯗꯒꯤꯔꯥ ꯕ꯭ꯔꯣꯗꯤ
ꯆꯤꯡꯗꯅꯦ ꯆꯤꯡꯅ
ꯑꯠꯆꯥ ꯆꯥ ꯆꯥ
ꯏꯔꯥꯡ ꯃꯔꯛꯇꯒꯤꯅꯦ ꯕ꯭ꯔꯣ ꯗ꯭ꯌꯨꯇꯤ ꯗ꯭ꯌꯨꯇꯤ ꯃꯔꯥꯛꯇ
ꯎꯝ
ꯎꯄꯥꯏ ꯂꯩꯇꯦ ꯑꯩꯈꯣꯏꯗꯤ
ꯕꯤꯇꯤꯌꯨꯗꯤ ꯆꯥꯠꯄ꯭ꯔ ꯅꯣꯏ
ꯔꯤꯒꯨꯂꯔ ꯆꯥꯠꯇ꯭ꯔꯗꯤ ꯁꯤꯔꯦ ꯀꯩꯅꯣ
ꯑꯁ ꯑꯩꯈꯣꯏꯁꯨ ꯉꯁꯤ ꯑꯩꯁꯨ ꯉꯁꯤ ꯑꯣꯞ ꯂꯩꯕꯅꯦꯗ ꯑꯗꯨꯒꯤꯅꯦ ꯉꯔꯥꯡ ꯆꯥꯠꯂꯦ ꯉꯔꯥꯡ ꯆꯥꯠꯂꯒ ꯑꯌꯨꯛ ꯍꯥꯜꯂꯛꯑꯦ ꯑꯗꯨꯒ ꯍꯌꯦꯡ ꯎꯝ
ꯑꯁꯤ ꯑꯁꯤꯂꯥꯏꯟꯗꯤ ꯋꯥꯔꯤꯗꯣ ꯀꯔꯥꯝ ꯀꯔꯥꯝꯕ ꯋꯥꯔꯤ ꯁꯥꯟꯅꯒꯗ꯭ꯔꯥ ꯑꯁꯤ ꯌꯥꯏ ꯑꯁꯤ ꯌꯥꯗꯦ ꯍꯥꯏꯕꯗꯣ ꯈꯪꯗꯕꯒꯤꯀꯣ
ꯀꯩꯅꯣ ꯇꯧꯋꯣꯗ ꯅꯣ ꯅꯣꯏ ꯎꯝ ꯍꯥꯍꯥ ꯅꯪ ꯑꯩꯈꯣꯏꯒꯤ ꯐꯦꯃꯤꯂꯤꯒꯤ ꯋꯥꯔꯤꯒꯨꯝꯕꯀꯣ
ꯎꯝ
ꯑꯗꯨꯒꯨꯝꯕ ꯇꯧꯋꯣ ꯑꯗꯨꯒ ꯅꯪꯒꯤ ꯍꯣꯕꯤꯒꯨꯝꯕ ꯀ꯭ꯔꯤ ꯀ꯭ꯔꯤꯅꯣ ꯅꯨꯄꯤꯒꯤ ꯋꯥꯔꯤꯒꯨꯝꯕ ꯑꯗꯨꯝ ꯁꯥꯋꯣ ꯌꯥꯏ ꯀꯥꯏꯗꯕꯅꯦ ꯅꯨꯄꯤꯗꯣ ꯄꯤ ꯎꯝ ꯅꯨꯄꯤꯁꯤꯡꯁꯨ ꯀꯣꯜ ꯇꯧꯔꯛꯄꯒ ꯀꯣꯜ ꯅꯨꯄꯤꯁꯤꯡꯁꯨ ꯀꯣꯜ ꯇꯧꯔꯛꯑꯣ ꯍꯥꯏꯅ ꯍꯥꯏꯅ ꯍꯥꯏꯅ ꯍꯥꯏꯀꯥꯅꯦꯕ ꯑꯗꯨ ꯃꯇꯥꯝꯗ ꯑꯗꯨꯝ ꯍꯥꯏꯕ ꯌꯥ ꯍꯥꯏꯕ ꯑꯗꯨꯝ ꯌꯥꯕꯅꯤꯗ
ꯎꯝ ꯑꯗꯨ ꯑꯁ ꯑꯩꯅ ꯒ꯭ꯌꯥꯟ ꯇꯥꯗꯒꯤ ꯕ꯭ꯔꯣꯗ ꯐꯥꯔꯁ ꯀꯣꯜ ꯇꯧꯕꯅꯤꯅꯦ
ꯍꯥꯍꯥ ꯑꯩꯁꯨ ꯅꯪ ꯒ꯭ꯌꯥꯟ ꯇꯥꯔꯝꯃꯔꯣꯏ ꯍꯥꯏꯅ ꯍꯧꯖꯤꯛ ꯆꯥꯛ ꯆꯥꯊꯣꯛꯔꯒ ꯐꯝꯃꯒ ꯂꯩꯕꯅꯦꯕ
ꯎꯝ ꯑꯩꯁꯦ ꯉꯁꯤꯅ ꯑꯍꯥꯟ ꯅꯨꯃꯤꯠ ꯑꯅꯤꯗꯤ ꯑꯣꯏꯔꯦꯀꯣ ꯑꯦꯛꯇꯤꯕꯦꯠ ꯇꯧꯕꯗꯤꯀꯣ ꯑꯦꯀꯥꯎꯟꯁꯤꯀꯣ ꯑꯗꯨꯕꯨ ꯑꯩꯁꯦ ꯇ꯭ꯔꯥꯏ ꯑꯗꯨꯝ ꯇꯧꯗꯕ ꯉꯁꯤ ꯈꯛꯇ ꯇ꯭ꯔꯥꯏ ꯇꯧꯒꯦꯅꯦ ꯌꯦꯡꯕ ꯅꯦꯕꯀꯣ
ꯎꯝ ꯑꯁꯤꯒꯤꯗꯨꯗꯤ ꯏꯀꯥꯏꯕ ꯌꯥꯗ꯭ꯔꯦ
ꯎꯝ ꯏꯀꯥꯏꯕ ꯏꯀꯥꯏꯕ ꯅꯠꯇꯦꯕ ꯑꯩꯅ ꯍꯥꯏꯕꯗꯤꯀꯣ ꯑꯩꯁꯦ ꯐꯪꯕꯗꯤ ꯐꯪꯕ ꯂꯥꯏꯟꯗꯤꯀꯣ
ꯑꯥ
ꯑꯗꯨꯒ ꯇꯧꯕ ꯍꯧꯕꯗꯣ ꯀꯔꯃꯥꯏꯟ ꯇꯧꯁꯤꯔꯥ ꯈꯟꯕ ꯒ꯭ꯔꯨꯞꯁꯨ ꯑꯦꯠ ꯇꯧꯕꯤ ꯑꯦꯛꯇꯤꯚꯦꯠ ꯇꯧꯕ ꯒ꯭ꯔꯨꯞꯁꯨ ꯉꯁꯤ ꯈꯛꯇ ꯑꯦꯠ ꯇꯧꯕꯤꯕꯀꯣ
ꯑꯣ
ꯑꯗꯨꯒꯤ ꯅꯝꯕꯔꯗꯨ ꯃꯌꯥꯝꯗ ꯉꯁꯤꯅ ꯍꯪꯕ ꯍꯧ
ꯎꯝ ꯑꯍꯝ ꯀꯥꯏꯗꯦꯗ ꯑꯗꯨꯒꯨꯝꯕꯗꯤ
ꯎꯝ ꯕ꯭ꯔꯣ ꯍꯧꯖꯤꯛꯀꯤꯁꯦ ꯑꯩ ꯑꯩꯅ ꯑꯥ ꯍꯥꯏꯅꯤꯡꯕꯗꯤꯀꯣ ꯑꯁꯤꯁꯦ ꯃꯣꯏꯒꯤ ꯇꯝ ꯌꯧꯔꯗꯤ ꯑꯗꯨꯝ ꯀꯛꯈꯤꯒꯗ꯭ꯔꯥ ꯁꯤꯁꯦ
ꯃꯇꯝ ꯃꯊꯟꯗ ꯀꯛꯈꯤꯕ ꯃꯊꯟꯗ ꯑꯗꯨꯝ ꯀꯛꯄꯅꯦꯗ
ꯑꯥ ꯇꯔꯥ ꯌꯧꯗꯕꯒꯤꯅꯦꯕꯀꯣ ꯇꯧꯔꯤꯁꯦ
ꯍꯥꯥ
ꯇꯔꯥ ꯌꯧꯗꯕꯒꯤꯅꯦꯕ ꯇꯧꯔꯤꯁꯦ ꯃꯣꯏꯅ
ꯎꯝ ꯑꯗꯨ ꯑꯗꯨꯒꯨꯝꯕꯗꯤ ꯄꯟꯒꯅꯨꯗ
ꯑꯗꯨꯁꯨ ꯃꯣꯏ ꯂꯣꯏꯟ ꯈꯪꯕ꯭ꯔꯣ
ꯑꯥ ꯍꯣꯏ ꯍꯣꯏ ꯍꯣꯏ
ꯑꯁ ꯃꯊꯪꯗ ꯑꯦꯛꯁ ꯍꯪꯉꯤ
ꯎꯝ ꯍꯣꯏ ꯆꯨꯝꯃꯦ
ꯃꯊꯪꯗꯤ ꯀꯔꯤꯁꯨ ꯇꯧꯔꯣꯏ ꯍꯧꯖꯤꯛꯀꯤꯗꯤ ꯐ꯭ꯔꯤ ꯆꯠ ꯇ꯭ꯔꯤ ꯆꯠ ꯈ꯭ꯔꯁꯅꯣꯕꯥꯀꯣ ꯀꯥꯏꯗ꯭ꯔꯦꯕꯀꯣ ꯃꯊꯪꯒꯤꯗꯣ ꯁꯛꯁꯦꯁ ꯑꯣꯏꯔꯗꯤ ꯀꯥꯏꯗꯦꯗꯅ
ꯎꯝ ꯌꯥꯔꯦ ꯌꯥꯔꯤꯕ ꯃꯈꯩꯗꯤ ꯀꯩꯅꯣ ꯇꯧꯁꯦ ꯈꯔ ꯑꯩ ꯋꯥ ꯍꯥꯏꯒꯦꯗ ꯌꯥꯗ꯭ꯔꯤꯕ ꯃꯈꯩ ꯌꯥꯕ ꯃꯈꯩꯗꯤꯀꯣ
ꯎꯝ
ꯅꯪꯅ ꯀꯣꯜꯁꯦ ꯇꯧꯋꯣꯕ
ꯎꯝ ꯎꯝ
ꯅꯪꯅ ꯀꯣꯂꯔ ꯑꯣꯏꯕꯅꯤꯅꯀꯣ
ꯎꯝ
ꯅꯪꯅ ꯀꯣꯜ ꯇꯧꯑꯣ ꯇꯥꯛꯁ ꯊꯥꯔꯇꯤ ꯄꯤꯕꯅꯤꯅꯀꯣ
ꯎꯝ ꯎꯝ
ꯅꯪꯅ ꯀꯣꯜ ꯇꯧꯑꯣ ꯑꯣ ꯑꯗꯨꯒ
ꯇꯥꯛꯁ ꯊꯥꯔꯇꯤ ꯍꯦꯜꯂꯗꯤ ꯃꯤꯅ ꯑ ꯃꯤꯅ ꯑꯃꯨꯛꯀ ꯀꯣꯜ ꯇꯧꯔꯛꯀꯅꯦꯕ ꯅꯪꯉꯣꯟꯗ ꯅꯪꯉꯣꯟꯗ
ꯑꯗꯨ ꯑꯦꯛꯁꯄ꯭ꯔꯦꯟꯁꯇꯨ ꯍꯪꯕ ꯌꯥꯕ꯭ꯔꯥ ꯑꯩꯒꯤ ꯍꯥꯢꯕꯗꯤꯀꯣ ꯕ꯭ꯔꯣ ꯀꯣ
ꯎꯝ ꯍꯣꯏ ꯍꯥꯏꯌꯣ ꯍꯥꯏꯌꯣ
ꯑꯗꯨꯒꯤ ꯗꯤꯇꯦꯜꯗꯣ ꯑꯩ ꯅꯪꯉꯣꯟꯗ ꯍꯪꯉꯥ ꯅꯪꯅ ꯍꯥꯏꯕꯁꯨ ꯑꯗꯨꯝ ꯌꯥꯕ꯭ꯔꯥ ꯁꯤ ꯗꯤꯁꯀꯁꯟꯁꯦ ꯁꯤꯒꯤ ꯋꯥꯔꯤꯁꯦ
ꯍꯣꯏ ꯍꯣꯏ ꯍꯧꯖꯤꯛ ꯑꯗꯨꯕꯨ ꯌꯥꯏꯌꯦ ꯂꯣꯏꯅ ꯌꯥꯏꯌꯦ ꯑꯗꯨꯕꯨꯀꯣ ꯑꯩꯅ ꯍꯧꯖꯤꯛ ꯍꯥꯏꯕꯗꯣ ꯑꯁꯤꯒꯨꯝꯕ ꯌꯥꯗꯦ ꯑꯁꯤꯒꯨꯝꯕ ꯌꯥꯏꯌꯦ ꯍꯥꯏꯕꯗꯣ
ꯑꯩꯅ ꯍꯥꯏꯕꯗꯤꯀꯣ ꯅꯪꯅ ꯍꯥꯏꯕꯗꯨꯁꯨ ꯈꯪꯈ꯭ꯔꯦꯕꯀꯣ
ꯑꯥ
ꯑꯗꯨꯕꯨ ꯑꯩꯅ ꯍꯥꯏꯅꯤꯡꯕꯗꯤ ꯑꯁꯤ ꯑꯩꯈꯣꯏꯅ ꯁꯥꯟꯅꯔꯁꯦ ꯑꯁꯤꯒꯤ ꯋꯥꯔꯤꯗꯣ ꯑꯩꯈꯣꯏ ꯀꯣꯜ ꯇꯧꯔꯒ ꯁꯥꯟꯅꯕꯁꯦ ꯌꯥꯕ꯭ꯔꯥ ꯅꯤꯗ ꯎꯝ ꯑꯁꯤꯒꯤꯗꯤ ꯌꯥꯏꯕꯀꯣ
ꯅꯨꯄꯤꯒꯤ ꯋꯥꯔꯤ ꯑꯗꯨꯝ ꯁꯥꯟꯅꯧ ꯅꯨꯄꯤꯒꯤ ꯋꯥꯔꯤ ꯁꯥꯟꯅꯔꯗꯤ ꯑꯗꯨꯒꯨꯝꯕ ꯊꯣꯔꯛ ꯇ꯭ꯔꯕꯅꯦꯕ ꯊꯣꯔꯛꯇꯕꯅꯦꯕ
ꯑꯁ ꯑꯗꯨ ꯑꯣꯏꯔꯗꯤ ꯅꯨꯄꯤ ꯑꯃꯨꯛ ꯀꯣꯏꯕ ꯇꯥꯔꯦꯅꯦ
ꯅꯨꯄꯤ ꯈꯥꯏꯌꯣꯅ
ꯅꯨꯄꯤ ꯈꯥꯏꯕ ꯇꯥꯔꯦ ꯅꯨꯄꯤ ꯃꯌꯥꯝꯅ ꯅꯨꯄꯥ ꯈꯥꯏꯕ ꯇꯥꯔꯦ ꯅꯨꯄꯥ ꯃꯌꯥꯝꯅ ꯅꯨꯄꯤ ꯈꯥꯏꯕ ꯇꯥꯔꯦꯕ ꯀꯣ ꯕ꯭ꯔꯣꯀꯣ
ꯁꯤꯡꯒꯜ ꯁꯤꯡꯒꯤꯗꯤ ꯌꯥꯝ ꯐꯔꯕꯅꯦ ꯁꯤꯁꯦ
ꯁꯤꯡꯒꯜꯁꯤꯡꯒꯤꯗꯤ ꯑꯁ ꯌꯥꯝ ꯐꯔꯤꯅꯤ
ꯑꯩ ꯑꯩ ꯑꯩꯒꯤꯒꯨꯝꯕꯀꯣ ꯑꯁ
ꯑꯩꯒꯤꯒꯨꯝꯕꯅ ꯈꯔ ꯗꯦꯟꯖꯔ ꯑꯣꯏꯕ ꯑꯃꯨꯛꯀ
ꯎꯝ ꯑꯩꯒꯤꯗꯤ ꯌꯥꯝ ꯐꯔꯦ
ꯑꯁ ꯂꯝꯕꯤꯁꯤ ꯇꯨꯔꯦꯍꯦ ꯅꯣꯡ ꯆꯨꯗ꯭ꯔꯣ ꯅꯣꯏꯗꯤ
ꯍꯧꯖꯤꯛ ꯈꯛꯇ ꯆꯨꯔꯛꯑꯦ ꯌꯥꯝꯅ
ꯑꯁ ꯍꯧꯖꯤꯛ ꯆꯨꯕ ꯂꯣꯏꯕꯗ ꯇꯨꯔꯦ ꯂꯝꯕꯤꯗ ꯌꯨꯝ ꯌꯧꯔꯣꯢ ꯉꯁꯤ
ꯆꯠꯒꯦ ꯇꯧꯕ꯭ꯔꯥ ꯍꯜꯂꯛꯀꯦ ꯇꯧꯕ꯭ꯔꯥ
ꯑꯁ ꯍꯜꯂꯛꯀꯦ ꯇꯧꯕꯅꯦ ꯇꯨꯔꯦ ꯑꯁ ꯂꯣꯢ ꯃꯣꯠꯂꯦ ꯌꯨꯝ ꯌꯧꯔꯛꯄ ꯀꯥꯟꯗ ꯑ ꯐꯣꯇꯣ ꯀꯥꯞꯑꯒ ꯅꯪꯉꯣꯟꯗ ꯊꯥꯕꯤꯒꯦꯀꯣ
ꯑꯍꯥ ꯎꯝ ꯊꯥꯔꯣ ꯊꯔꯣ ꯊꯔꯣ ꯀꯥꯏꯗꯦ ꯀꯥꯏꯗꯦ ꯌꯦꯡ ꯌꯦꯡꯒꯅꯤ ꯌꯦꯡꯒꯅꯤ ꯌꯦꯡꯒꯅꯤ
ꯑꯁ ꯊꯥꯔꯛꯇꯗꯤ ꯌꯥꯗ꯭ꯔꯦꯍꯦ ꯑꯩꯈꯣꯏꯅꯤꯒꯤ ꯃꯦꯃꯣꯔꯤ ꯑꯣꯏꯅꯕ ꯈ꯭ꯔꯤꯁꯃꯥꯁꯇ ꯄꯨꯟꯁꯦ ꯑꯩꯈꯣꯏꯅꯤ
ꯎꯝ ꯌꯥꯏ ꯌꯥꯏ ꯌꯥꯏ ꯅꯪ ꯅꯪꯁꯦ ꯑꯦꯟ ꯑꯦꯟ ꯑꯦꯟꯗꯒꯤꯅꯤꯀꯣ
ꯑ ꯑꯁ ꯎꯝ ꯃꯤꯡꯁꯨ ꯌꯥꯗ꯭ꯔꯦꯕꯀꯣ ꯇꯧꯔꯤꯁꯦ ꯃꯣꯏꯁꯦ ꯃꯤꯡ ꯍꯥꯏꯕꯗꯤ ꯃꯣꯏ ꯈꯪꯂꯝꯃꯣꯏꯗ ꯑꯗꯨꯁꯨ ꯈꯪꯕ꯭ꯔꯣ
ꯂꯣꯀꯦꯁꯟ ꯊꯝꯕꯅꯤꯅꯀꯣ ꯅꯪ ꯂꯣꯀꯦꯁꯟ ꯑꯣꯟ ꯇꯧꯕ꯭ꯔꯥ
ꯅꯪꯅ ꯉꯁꯥꯏ ꯍꯥꯏꯔꯤꯗꯨꯗꯤ ꯐꯣꯟ ꯇꯧꯕ ꯃꯇꯝꯗꯤ ꯑꯣꯟ ꯇꯧꯑꯣ ꯍꯥꯏꯔꯤꯗꯨꯗꯤ
ꯎꯝ ꯍꯣꯏ ꯍꯣꯏ ꯍꯣꯏ ꯆꯨꯝꯃꯦ ꯊꯝꯃꯣ ꯂꯣꯀꯦꯁꯟꯗꯣ ꯑꯣꯟ ꯂꯣꯏ ꯑꯗꯨꯝ ꯇꯧꯔꯒ ꯇꯝ ꯊꯝꯃꯣ
ꯎꯝ ꯑꯩꯈꯣꯏ ꯑꯩꯈꯣꯏ ꯂꯣꯟꯁꯨ ꯊꯝꯃꯗꯤ ꯐꯒꯗꯧꯕ
ꯈꯣꯏ ꯂꯣꯟꯗꯨꯗꯤ ꯅꯦꯛꯁ ꯖꯦꯅꯦꯔꯦꯁꯟꯗ ꯂꯥꯛꯀꯗꯧꯕ ꯃꯥꯜꯂꯦ
ꯏꯆꯥꯁꯤꯡ ꯇꯧꯔꯝꯃꯁꯅꯨ
ꯍꯣꯏ
ꯑꯁ ꯍꯧꯖꯤꯛ ꯇꯨꯕꯁꯤꯗꯤ ꯄꯨꯔꯥ ꯕꯦꯔꯥꯗ ꯇꯨꯔꯦꯍꯦ
ꯃꯍꯧꯁꯥꯅꯤꯗ ꯅꯣꯡꯖꯨ ꯊꯥꯗꯗꯤ
ꯑꯁ ꯃꯦꯟ ꯔꯣꯗꯅꯤꯅꯦ ꯁꯦꯞꯄꯤꯁꯦ
ꯑꯍ ꯎꯝ
ꯍꯥꯏꯕꯗꯤ ꯕ꯭ꯔꯣ ꯑꯩ ꯀꯩꯅꯣꯝꯇ ꯍꯪꯉꯦ ꯉꯁꯤꯒꯤꯗꯤ ꯔꯤꯖꯦꯛ ꯑꯗꯨꯝ ꯑꯣꯏꯔꯁꯨ ꯑꯩꯈꯣꯏꯅꯤ ꯄꯨꯟꯅ ꯑꯣꯏꯃꯤꯟꯅꯔꯁꯦꯕꯀꯣ
ꯀꯥꯏꯗꯦ ꯀꯥꯏꯗꯦ ꯀꯥꯏꯗꯦ ꯑꯦ ꯑꯩꯒꯤꯗꯤꯀꯣ ꯎꯝ ꯎꯝ ꯎꯝ ꯍꯣꯏ ꯍꯣꯏ ꯍꯥꯏꯌꯣ ꯍꯥꯏꯗꯦ ꯀꯥꯏꯗꯦ ꯀꯥꯏꯗꯦ
ꯑꯩꯈꯣꯏꯅ ꯂꯩꯀꯥꯏꯒꯤ ꯂꯣꯀꯦꯁꯟꯁꯨ ꯌꯥꯗꯕ꯭ꯔꯣ
ꯍꯥꯥ
ꯑꯩꯈꯣꯏ ꯑꯁꯤꯗꯒꯤꯅꯦ ꯑꯁꯤꯗꯒꯤꯅꯦ ꯍꯥꯏꯕꯒꯤ ꯂꯣꯀꯦꯁꯟꯁꯨ ꯌꯥꯗꯕ꯭ꯔꯣ ꯎꯝ
ꯑꯗꯨꯒꯨꯝꯕ ꯑꯃꯐꯥꯎ ꯄꯥꯟꯕ ꯖꯥꯗ꯭ꯔꯦ
ꯑꯣ
ꯎꯝ
ꯑꯗꯨꯒꯨꯝꯕꯗꯣ ꯗꯤꯇꯦꯜ ꯄꯨꯔꯥ ꯈꯪꯅꯤꯡꯕꯀꯣ
ꯎꯝ ꯍꯣꯏ ꯍꯣꯏ ꯀꯥꯏꯗꯦ ꯀꯥꯏꯗꯦ ꯑꯩꯉꯣ ꯑꯩ ꯑꯥ